ꯅꯠꯇꯦ ꯑꯩꯗꯣ ꯇꯥꯗ꯭ꯔꯕ ꯅꯪꯒꯤꯗꯣ ꯑꯗꯨꯒꯤꯗꯤ ꯇꯥꯈ꯭ꯔꯦ ꯍꯧꯖꯤꯛꯄꯨꯗꯤ ꯇꯥꯗꯅ ꯏꯊꯟ ꯇꯪ ꯉꯥꯔꯅꯦ ꯂꯩꯕꯋꯥꯅꯤꯗ ꯅꯪꯒꯤꯗꯣ ꯀꯔꯤ ꯔꯣ ꯄꯣꯁ ꯑꯟꯑꯕꯥꯏꯂꯦꯕꯜ ꯉꯇꯅꯦ
ꯑꯁ ꯀꯩꯅꯣꯒꯤ ꯄꯣꯁꯇꯨ ꯆꯪꯉꯨꯅꯦ ꯀꯅꯥꯅꯣ ꯅꯪꯅ ꯊꯥꯔꯛꯏꯁꯦ
ꯈꯪꯗꯤꯅꯦ
ꯊꯤꯍꯦ
ꯑꯦ ꯈꯪꯗꯦ ꯑꯩꯁꯨ ꯍꯧꯖꯤꯛ ꯀꯩꯅꯣꯃꯗ ꯆꯪꯉꯒ ꯊꯥꯔꯛꯄ
ꯀꯩꯅꯣꯒꯤ ꯑꯦꯀꯥꯎꯟ ꯑꯩꯅ ꯍꯧꯖꯤꯛ ꯑꯦꯕꯥꯏꯂꯦꯕꯜ ꯑꯣꯏꯗꯕ꯭ꯔꯥꯅꯦ
ꯌꯥꯗꯦ ꯑꯍꯨꯝꯃꯛ ꯌꯥꯗꯦ
ꯍ ꯌꯥꯗ꯭ꯔ ꯌꯥꯜꯂꯣ ꯑꯩꯅ ꯑꯗꯨꯝ ꯄꯣꯁ ꯊꯥꯕꯁꯤꯡꯁꯦ ꯍꯦꯛꯇ ꯌꯥꯒꯟꯗꯦꯕ
ꯍꯣꯏ ꯀꯨꯏꯒꯟꯗꯦ ꯀꯨꯏꯌꯣ ꯍꯥꯏꯕ ꯌꯥꯗꯦ
ꯑꯗꯨꯗꯨꯅꯦ ꯑꯩꯅ ꯊꯥꯗꯕꯥꯅꯤ
ꯂꯥꯁꯇ ꯑꯩꯅ ꯑꯩꯅ ꯊꯥꯕ ꯃꯤꯗꯣ
ꯍ ꯁꯥꯛ ꯊꯤꯕꯗꯤ ꯂꯣꯏꯔꯦ ꯍꯥꯏꯕ ꯏꯕꯥꯅꯤ
ꯀꯩꯗꯧꯉꯩꯒꯦꯔꯣ
ꯑꯁ ꯃꯥꯅ ꯅꯍꯥꯟ ꯉꯔꯥꯡ ꯅꯍꯥꯟ ꯊꯥꯒꯠꯂꯛꯄꯅꯤꯅꯦ
ꯃꯥꯡ ꯅꯍꯥꯟ
ꯎꯝ ꯊꯕꯅꯦ ꯌꯥꯝꯅ
ꯎꯝ
ꯑꯦꯗꯤ ꯑꯩꯁꯨ ꯊ ꯑ ꯌꯦꯡ꯭ꯔ ꯀꯕꯕ ꯌꯥꯔ
ꯑꯣ ꯎꯝ ꯊ ꯑ
ꯌꯦꯡꯈ꯭ꯔꯕ꯭ꯔꯥ
ꯑꯌꯨꯅꯦ ꯁꯥꯡ ꯅ ꯆꯪꯈ꯭ꯔꯦ ꯀꯗꯥꯏꯔꯣ ꯀꯔꯝꯕꯔꯣ ꯎꯝ
ꯑꯁ ꯑꯍꯥꯟꯕꯒꯤ ꯄꯣꯁꯇꯣ ꯎꯗꯕ꯭ꯔꯣ ꯃꯥ ꯃꯤꯡꯁꯦꯟ ꯇꯧꯔꯒ ꯀꯥꯞꯄꯒꯤꯗꯨꯣ ꯎꯗꯕ꯭ꯔꯣ
ꯃꯁꯤꯒꯤꯗꯣ
ꯎꯝ ꯑꯗꯨ ꯑꯗꯨꯝ ꯁ꯭ꯂꯥꯏ ꯇꯧꯑꯣꯣ
ꯄꯁ
ꯆꯤꯡ ꯀꯥꯕꯒꯤ ꯒꯤ ꯃꯥꯥꯟꯅ ꯑ ꯇꯧꯕꯗꯨ ꯌꯦꯡꯉꯣ ꯑꯦꯂꯚꯦꯟꯁ ꯂꯥꯏꯠꯇ
ꯇꯧꯗꯕꯅꯦ ꯑꯩꯉꯣꯟꯗ ꯊꯣꯛꯇꯦ
ꯀꯩꯒꯤꯅꯣ ꯑꯩ ꯑꯩ ꯌꯦꯡꯉꯣ ꯏꯁꯀ꯭ꯔꯤꯟ ꯁꯣꯠ ꯄꯨꯂꯞ ꯊꯥꯔꯀꯦꯀꯣ
ꯀꯔꯤꯔꯣ ꯀꯔꯤꯒꯤꯔꯣ ꯑꯩꯉꯣꯟꯗ ꯃꯤꯒꯤ ꯄꯣꯁ ꯊꯣꯛꯀꯅꯤ
ꯑꯁꯦ ꯃꯣꯏꯅ ꯍꯥꯏ ꯇꯧꯕ ꯑꯣꯏꯔꯝ ꯅꯤꯗ ꯑꯌꯨ ꯑꯩ ꯌꯦꯡꯈꯤ
ꯀꯔꯤꯒꯤ ꯑꯩꯉꯣꯟꯗ ꯄꯣꯁ ꯍꯠ ꯇꯧꯅꯤꯡꯉꯥꯏ ꯗꯔꯀꯥꯔ ꯂꯩꯕ꯭ꯔꯣ ꯌꯦꯡꯍꯟꯅꯤꯡꯗꯕꯒꯤ ꯇꯣꯡ ꯇꯣꯡ ꯗꯦ ꯎ ꯇꯨꯡ ꯇꯨꯡꯂꯃꯇꯪꯅꯣ
ꯑꯗꯨꯗꯣ ꯌꯦꯡꯉꯣꯗ ꯑꯗꯨꯒꯤ ꯄꯣꯁꯇꯣ ꯎꯗꯕ꯭ꯔꯥ ꯎꯗꯦꯀꯣ ꯅꯪ ꯅꯪꯒꯤꯗꯗꯤ
ꯎꯗꯦꯁꯦ ꯑꯩꯗꯤ ꯐꯁ ꯄꯣꯁ ꯂꯩꯌꯦ
ꯑꯩꯒꯤꯗꯤꯀꯣ ꯃꯤ ꯐꯣꯟꯗ ꯂꯥꯏꯛ ꯇꯧ ꯇꯧ ꯍꯥꯢ ꯀꯩ ꯀꯩ ꯇꯧ ꯀꯥꯟꯗꯗꯤ ꯐꯪꯗꯦꯕ ꯑꯗꯨꯗ ꯃꯥꯐꯠꯇꯕꯒꯤꯀꯣ ꯑꯩꯁꯤꯅ ꯊꯤꯕ ꯊꯥꯕꯅꯦꯕ ꯌꯦꯉꯣ ꯑꯗꯨꯁꯨ ꯀꯥꯏꯗꯦꯗ ꯍ ꯊꯥꯒꯠꯂꯣ ꯊꯥꯒꯠꯂꯣ ꯑꯩꯒꯤ ꯗꯤ ꯊꯤꯗꯕꯅꯦ ꯑꯩꯗꯤ ꯐꯖꯕ ꯂꯣꯏ ꯊꯤꯔꯒ ꯍꯥꯞꯄꯅꯦ
ꯑꯩꯒꯤꯗꯨꯗꯤ ꯀꯦꯟꯇꯅ ꯆꯨꯁ ꯇꯧ ꯑꯦ ꯀꯩꯅꯣꯝꯗ ꯆꯨꯁ ꯇꯧꯕꯅꯦ ꯑꯣ ꯁꯤꯔꯣ ꯅꯪ ꯅꯪ ꯏꯟꯁꯇꯦꯇꯁ ꯊꯥꯕꯗꯨꯅꯤꯅꯦ ꯁꯤꯗꯤ
ꯑꯗꯨꯗꯣ ꯌꯦꯡꯉꯣ ꯑꯩ ꯆꯤꯟꯗꯣ ꯎꯝ ꯁꯤꯁꯨ ꯌꯦꯡꯉꯣ ꯑꯩꯅ ꯆꯕꯦꯡ ꯆꯕꯦꯡ ꯉꯥꯡꯔꯤꯕꯒꯤꯅꯤ ꯑꯗꯨꯕꯨꯗꯤ ꯗꯨꯔꯁꯨꯨꯕꯠ ꯏꯁꯇꯤꯜ ꯋꯦ
ꯍꯪꯕꯤꯔꯣ ꯃꯉꯣꯟꯗ ꯑꯩꯁꯨ ꯈꯪꯕꯤꯗ꯭ꯔꯦ
ꯍꯥꯡꯕꯤꯔꯣꯏ ꯑꯩ
ꯁꯤꯒ꯭ꯌꯥꯟ ꯇꯥꯗꯦ ꯍꯪꯉꯣ
ꯅꯁꯨꯝ ꯂꯥꯡꯒꯤꯅꯤ
ꯀꯩꯅꯣꯃꯗꯣ ꯐꯪꯗ꯭ꯔꯤꯕ꯭ꯔꯥ
ꯀꯔꯤ
ꯑꯦꯀꯥꯎꯟꯗꯣ
ꯎꯝ
ꯐꯪꯗꯦ
ꯎꯝ
ꯑꯗꯨꯗꯤ ꯀꯔꯝꯍꯥꯏꯅ ꯑꯣꯏꯁꯤꯔꯥ
ꯉꯥꯢꯌꯣ ꯑꯩꯗꯝ ꯂꯩꯒꯅꯤ
ꯍꯥ
ꯃꯇꯝ ꯂꯩꯕꯅꯤ ꯉꯥꯏꯌꯣꯕ ꯗꯨꯝ ꯇꯨꯁꯦꯖꯤ
ꯇꯨꯝ ꯅ
ꯔꯣꯞꯁꯇꯔ ꯑꯩꯈꯣꯏꯒꯤ ꯃꯤꯡꯒꯤꯜꯒꯤ ꯂꯞꯇꯔ ꯔꯥꯞꯁꯇꯔ
ꯍꯥꯎꯒꯅꯤꯌꯦ ꯑꯅ
ꯄꯅ ꯍꯥꯥꯗꯨꯔꯦ ꯄꯝꯖꯕꯅ ꯍꯜꯂꯨꯔꯦ ꯐꯅꯦꯛ ꯋꯥꯡꯈꯩ ꯐꯤ ꯁꯠꯅꯤꯡꯉꯦ ꯁꯤꯅꯤꯡꯉ ꯀꯅꯤ
ꯁꯦꯠꯅꯤꯡꯗ ꯗꯤ ꯀꯅꯥ ꯀꯁꯤ ꯂꯋꯥꯏ ꯅꯣꯁꯤ ꯁꯦꯠꯅꯤꯡꯗꯔ꯭ꯗꯤ
ꯁꯤꯗꯒꯦ
ꯍꯌꯦꯡꯋꯥꯏꯅ ꯍꯦꯟꯅ ꯁꯤꯠꯇꯣꯏꯅꯦ ꯈꯠꯂꯤꯕ
ꯈꯠꯆꯤꯟꯅꯔꯨꯏꯕ ꯑꯥ
ꯁꯦꯠꯂꯒꯅꯦ ꯀꯣꯏꯕ ꯆꯠꯀꯗꯧꯔꯤꯕꯅꯦ ꯑ ꯑꯥ ꯀꯩꯅꯣꯗ ꯍꯤꯒ ꯇꯣꯡꯕ ꯆꯠꯀꯗꯧꯔꯤꯕꯅꯤ
ꯅꯤ ꯕ꯭ꯂꯨꯔꯤ ꯌꯦꯡꯂꯦꯒ
ꯍꯣꯏ ꯑꯗꯨꯁꯤ ꯌꯥꯏ
ꯅꯠꯇ꯭ꯔꯥ
ꯑꯌꯥ ꯅꯥꯇꯣꯟ ꯎꯝ ꯁꯦꯠ ꯇꯧꯔꯤꯕꯅꯤ ꯁꯦꯊꯣꯛꯇꯣꯔꯤꯕ
ꯋꯥꯡꯈꯩ ꯐꯤꯗꯒꯤ ꯎꯝ ꯆꯠꯇꯣꯔꯤꯕꯅꯤ ꯍꯣꯏ ꯔꯦꯟꯇꯦꯜ ꯔꯦꯟꯇꯦꯜ ꯁꯣꯞꯇ ꯃꯥꯅꯦ ꯑꯩꯕꯨ ꯀꯔꯣꯄꯇꯤꯔꯣ ꯍꯥꯏꯔꯒ
ꯑꯦ ꯍꯣꯏꯅꯦ ꯑꯩꯕꯨ ꯀꯔꯝꯍꯥꯏꯅ ꯑꯗꯨꯕꯨ ꯀꯔꯤ ꯀꯗꯥꯥꯏꯗꯒꯤꯗꯒꯤꯦ
ꯎꯝ ꯑꯗꯨꯗ ꯑꯩꯅ ꯁꯥꯏꯗ ꯐꯣꯇꯣꯜ ꯀꯥꯞꯄꯤꯗꯣꯔꯤꯕ
ꯑ ꯑꯗꯨꯒ ꯀꯣ ꯋꯥꯔꯤ ꯑꯃ ꯁꯥꯕꯤꯒꯦ ꯑꯁꯤ ꯍꯥꯏꯕ ꯁꯥꯔ ꯀꯥꯝꯃꯤꯀꯣ ꯁꯤ ꯑꯗꯨꯝ ꯁꯥꯕ ꯌꯥꯕ꯭ꯔꯥ ꯋꯥꯔꯤꯁꯦ
ꯌꯥꯏ ꯍꯦ
ꯃꯤ ꯀꯩꯅꯣꯃ ꯇꯧꯋꯤ ꯍꯥꯏꯌꯦ ꯑꯥ ꯀꯩꯅꯣꯣꯔꯣꯝꯗꯀꯣ
ꯍꯣꯏꯅꯦ ꯍꯣꯏꯅꯦ ꯈꯠꯅꯩ ꯍꯥꯏꯕꯗꯣ ꯑꯗꯨꯗ ꯁꯤ ꯍꯥꯏꯕꯗꯣ ꯑꯩꯗꯤꯀꯣ ꯑꯩꯅ ꯈꯟꯕꯗꯤ ꯑꯩꯅ ꯈꯟꯕꯗꯤ ꯍꯨꯣꯏꯒ ꯈꯠꯟꯅꯔꯒ ꯁꯤꯕ꯭ꯔꯥ ꯈꯟꯕ
ꯅꯠꯇꯦ ꯍꯥꯏꯌꯦ ꯅꯣꯡꯅꯦ ꯍꯥꯏꯕ ꯃꯣꯏꯗꯨ ꯀꯩꯃꯨꯛ ꯁꯨꯔ
ꯎꯄꯥꯏ ꯂꯩꯇꯦ
ꯍꯥ ꯆꯨꯝꯂꯛꯏꯕꯅꯤ ꯍꯥꯟꯅ ꯍꯥꯏꯔꯝꯕ ꯈꯣꯏꯗꯣ ꯊꯣꯛꯂꯛꯏꯕꯅꯤ
ꯋꯥ ꯇꯗ ꯑꯣ
ꯑꯦ ꯑꯦ
ꯑꯗꯨ ꯍꯥꯏꯔꯒ ꯀꯣ ꯉꯔꯥꯡꯗꯣ ꯑꯩ ꯀꯩꯅꯣ ꯑꯩ ꯊꯣꯏꯍꯦꯜꯂꯛꯄ ꯀꯥꯟꯗ ꯊꯝꯕꯥꯜ ꯃꯌꯥꯝ ꯁꯥꯠꯄꯗ ꯐꯖꯕꯗꯣ ꯐꯣꯇꯣ ꯀꯥꯞꯀꯦ ꯇꯧꯔꯒ ꯑꯩꯒꯤ ꯐꯣꯟꯗꯤ ꯍꯦꯡ ꯆꯠꯂꯒ ꯂꯩꯕꯒꯤ ꯀꯥꯞꯄ ꯅꯪꯗ꯭ꯔꯦ ꯄꯤ ꯑ ꯁꯅꯤ
ꯑꯅꯥ
ꯅꯪ ꯅꯪ ꯈꯪꯗꯕꯒꯤꯅꯦꯍꯦ ꯅꯪꯉꯣꯟꯗ ꯊꯥꯗ꯭ꯔꯁꯦ ꯑꯩꯗꯤꯦ ꯀꯅꯥꯒꯣꯗ ꯊꯥꯒꯦꯔ ꯎꯝ ꯃꯥꯅꯤ ꯅꯠꯇ꯭ꯔ
ꯎ ꯅꯪꯉꯣꯟꯗ ꯊꯥꯗ꯭ꯔꯗꯤ ꯑꯩꯗꯤ ꯀꯔꯦꯟꯗ ꯀꯊꯥ ꯇꯉꯨꯡꯍ
ꯅꯨꯡꯁꯤ ꯃꯥꯜꯂꯦꯅ
ꯎꯝ
ꯑꯩ ꯀꯩꯅꯣꯗ ꯑꯩꯒꯤ ꯏꯆꯥ ꯅꯨꯨꯄꯥ ꯔꯦꯜ ꯊꯥꯔꯔꯣꯏ ꯑꯦ ꯊꯥꯔꯣꯏ ꯑꯩꯣ ꯇꯧꯈ꯭ꯔꯕꯅꯤꯣꯏꯗꯣꯏꯅꯦ ꯀꯔꯤ ꯃꯥꯅ ꯑꯩꯁꯨ ꯊ ꯃꯣꯏ ꯄꯤ꯭ꯔ ꯭ꯔꯣ
ꯃꯥ ꯀꯩ ꯑꯣꯏꯗꯅ ꯈꯟꯈ꯭ꯔꯅꯤ ꯃꯥꯁꯨ ꯄꯤꯔꯕ ꯅꯠꯇ꯭ꯔꯣ ꯃꯥꯗꯤ
ꯑꯗꯨꯅꯦ ꯃꯃꯥꯏ ꯏꯀꯥꯏꯗꯕ ꯁꯥꯏ ꯍ
ꯅꯪ ꯅꯪ ꯂꯥꯛꯄꯗ ꯈꯪꯉꯨꯔꯁꯤ ꯑꯩꯒꯤꯁꯨ ꯑꯩ ꯍꯧꯖꯤꯛ ꯍꯧꯖꯤꯛꯄꯨꯗꯤ ꯌꯥꯝ ꯍꯔꯥꯎꯔꯤꯕꯅꯦ
ꯑꯩ ꯂꯥꯛꯇ꯭ꯔꯤꯉꯩꯗ ꯄ꯭ꯔꯣꯁꯦꯁ ꯆꯠꯂꯃꯗꯤ ꯅꯨꯡꯉꯥꯏꯇꯦ
ꯑꯁ ꯆꯠꯇꯕꯤ ꯆꯠꯇꯅ ꯅꯪꯁꯨ ꯂꯥꯛꯄ ꯍꯥꯏꯕ ꯑꯗꯨꯒ ꯃꯤꯒꯤ ꯋꯥꯊꯤ ꯆꯥꯕ
ꯐꯖꯦ ꯆꯜꯂꯗꯤ ꯍꯥꯏꯕꯅꯤꯗ ꯅꯠꯇꯦ ꯅꯠꯇꯗꯤ ꯑꯗꯨꯕꯨ ꯍꯥꯏꯕ ꯑꯩ ꯍꯥꯏꯒꯦꯕ ꯅꯪ ꯂꯥꯛꯄ ꯀꯥꯟꯗ ꯍꯥꯏꯕ ꯅꯪ ꯀꯥꯏꯔꯤꯕꯅꯤꯅꯦ
ꯅꯗꯤ ꯅꯗꯤ ꯑꯩ ꯅꯠꯇꯦꯕ ꯑꯗꯨꯒꯤ ꯋꯥ ꯅꯠꯇꯦꯕ ꯆꯠꯂꯗꯤ ꯌꯥꯝ ꯐꯩꯌꯦꯕ ꯑꯩꯒꯤ ꯍꯥꯟꯅ ꯇꯥꯎꯕ ꯅꯪꯅ ꯑꯩꯒꯤ ꯁꯤ ꯁꯊꯥ ꯇꯥꯗꯦ ꯍꯥꯏꯒꯦꯕ ꯑꯩ ꯂꯥꯛꯈ꯭ꯔꯕ ꯅꯪ ꯂꯥꯛꯄ ꯍꯥꯏꯩꯕ ꯑꯗꯨꯒ ꯃꯤꯒꯤ ꯋꯥꯊꯤ ꯆꯥꯕ ꯏꯖꯦꯛꯆꯕ ꯑꯗꯨꯒ ꯃꯥꯏ ꯊꯥꯡꯕ ꯉꯝꯗꯕꯤꯗ ꯑꯗꯨꯝ ꯆꯠꯄ ꯑꯩ ꯎꯔꯕꯅꯦ ꯑꯗꯨ ꯑꯩꯒꯤ ꯃꯤꯠꯇ ꯆꯪ ꯇꯥꯡ ꯎꯔꯕꯅꯦ
ꯑꯩꯅ ꯍꯥꯏꯕꯗꯤ ꯏꯟꯇꯔ ꯅꯠꯇꯦ ꯑꯩꯅ ꯍꯥꯏꯗꯅꯀꯣ
ꯑꯥ
ꯑꯩꯅ ꯑꯩꯈꯣꯏꯅ ꯍꯥꯏꯗ꯭ꯔꯤꯉꯩꯗ ꯍꯥꯏꯔꯄ ꯆꯥꯕ ꯍꯧꯖꯤꯛꯁꯦ ꯑꯩꯅ ꯂꯥꯛꯇ꯭ꯔꯤꯉꯩꯗ ꯄ꯭ꯔꯣꯁꯦꯁ ꯑꯗꯨꯗꯗꯤ ꯑꯩꯗꯤ ꯖꯄꯣꯏ ꯁꯥꯒꯔꯦ ꯑꯩ ꯐ꯭ꯔꯤ ꯑꯣꯏꯔꯦ ꯍꯜꯂ ꯍꯥꯎꯒꯦꯔ ꯑ ꯅꯨꯡꯉꯥꯏꯒꯇ ꯍꯥꯏ ꯀꯩꯅꯣ ꯑꯗꯨꯕꯨꯗꯤꯁꯗꯤ ꯑꯗꯨꯁꯨ ꯑꯗꯨꯝ ꯑꯣꯏꯔꯝꯃꯗꯤ ꯅꯪꯒꯦ ꯉꯇꯦ ꯑꯩ ꯎꯝ ꯈꯥꯏ
ꯁꯥꯔꯛꯀꯦ ꯉꯥꯏꯒꯤ ꯑꯩꯒꯤ ꯋꯥꯈꯜ ꯌꯥꯝ ꯂꯩ ꯍꯧꯖꯤꯛ
ꯏꯅꯪ ꯌ ꯋꯥ ꯑꯗꯨ ꯁꯨ ꯁꯥꯈꯁꯤ ꯍ